ꯄꯥꯎ
ꯀꯩꯗꯧꯔꯝꯃꯤꯅꯣ
ꯐꯃꯨꯡꯗ ꯁꯨꯝ ꯍꯤꯞꯄꯝꯃꯤꯗ
ꯎꯝ ꯁꯥꯏꯅꯦ ꯑꯩꯁꯦ ꯍꯤꯞꯄꯝꯕꯅꯦ ꯁꯥꯃꯜꯂꯦꯅ
ꯀꯌꯥꯕ
ꯑꯩꯗꯤ ꯍꯤꯞꯄꯝꯕꯅꯦ ꯁꯥꯥꯏꯅ
ꯑꯣ ꯑꯣ ꯑꯣ ꯇꯥꯏꯌꯦ ꯇꯥꯏꯌꯦ
ꯑꯣ ꯑꯩꯌꯨ ꯁꯥꯏꯅ ꯍꯤꯞꯄꯝꯕꯅꯤꯅ ꯐꯦꯟ ꯃꯈꯥꯗ
ꯎꯝ
ꯑꯣꯁꯥ ꯑꯝ ꯇꯧꯋꯦ
ꯑꯁ ꯍꯧꯖꯤꯛ ꯋꯥ ꯃꯩ ꯉꯥꯛꯇꯪ ꯃꯠꯄꯨ ꯁꯤꯒꯗꯧꯏꯅꯦ
ꯑ ꯀꯁ ꯀꯥꯏꯗꯩꯩ ꯀꯥꯡ ꯉꯥꯛꯇ ꯐꯞ ꯄꯥꯏꯁꯜꯂꯛꯏꯉꯣ ꯀꯥꯡ ꯑꯔꯩꯕꯒꯩ ꯃꯩꯒ ꯃꯨꯠꯈꯔ꯭ꯗꯤ ꯋꯥ ꯎꯅꯩꯌꯦ ꯑꯗꯣ ꯐꯅ ꯌꯨꯝꯗ ꯂꯩꯕꯅ ꯐꯅ ꯁꯥꯔꯁꯨ ꯌꯨꯝꯒꯤꯗꯅ ꯈꯥꯕ ꯉꯝꯗꯧꯅ ꯇꯧꯋꯦ
ꯇꯧꯋꯦ ꯇꯧꯋꯦ
ꯑꯣ ꯌꯨꯝꯗꯁꯨ ꯁꯥꯔꯤꯅꯦꯕ
ꯑꯩꯈꯣꯏꯗꯨꯗꯤ ꯑꯃꯨꯛ ꯑ ꯎꯄꯥ ꯋꯥꯄꯥꯟ ꯌꯥꯝ ꯍꯧꯋꯦꯕꯀꯣ
ꯑꯥ
ꯑꯗꯨꯗꯨꯅ ꯁꯥꯒꯠꯂꯛꯑꯀꯥꯟꯗꯗꯤ ꯑꯗꯨ ꯃꯈ ꯀꯩꯅꯣꯒꯤ ꯀꯔꯤ ꯑꯩꯈꯣꯏꯗꯨꯗ ꯍꯩꯕꯣꯡ ꯑꯗꯒꯤ ꯈꯣꯡꯅꯥꯡ ꯑꯆꯧ ꯑꯆꯧꯕ ꯌꯥꯝ ꯍꯧꯋꯦꯕ ꯑꯗꯨ ꯃꯈꯣꯡꯗ ꯍꯦꯛ ꯆꯠꯂꯨꯕ
ꯍꯝ
ꯑꯗꯨ ꯅꯨꯡꯗꯥꯡ ꯋꯥꯏꯔꯝ ꯇꯥꯀꯥꯟ ꯆꯪꯉꯛꯄ
ꯎꯝ ꯑ ꯎ ꯋꯥꯁꯦ ꯀꯥꯏ ꯌꯥꯝꯗ ꯃꯅ ꯑꯣꯏꯏ ꯀꯦꯇ
ꯃꯥꯅꯦ ꯃꯥꯅꯦ
ꯑ ꯑꯁ ꯈꯪꯉꯦꯁꯤꯅ ꯑꯃꯨꯛ ꯑꯦꯁꯤ ꯅꯨꯡꯁꯤꯠ ꯑꯃꯨꯛ ꯇꯧꯔꯤꯅꯦꯅ
ꯀꯗꯤ ꯍꯧꯖꯤꯛꯀꯥꯟ ꯑꯦꯁꯤꯁꯤꯗꯩꯕꯣ
ꯎꯝ
ꯌꯥꯗ꯭ꯔꯦ ꯍꯥꯏꯗꯤ ꯃꯣꯏꯗꯒꯤ ꯊꯥꯗꯣꯔꯛꯄ ꯑꯁꯥꯕꯒꯤ ꯃꯅꯤꯜꯗꯣ ꯑꯗꯨꯗꯨꯅ ꯑꯗꯨꯗꯨꯅ ꯍꯦꯟꯅ ꯁꯥꯍꯜꯂꯦꯕ ꯑꯩꯈꯣꯏꯗ
ꯎꯝ
ꯈꯪꯗ꯭ꯔꯦꯗ ꯁꯥꯒꯠꯂꯛꯄ ꯍꯧꯖꯤꯛ ꯅꯨꯡꯉꯥꯏꯇꯦ
ꯎꯝ
ꯑꯃꯨꯛ ꯏꯪꯉꯁꯨ ꯏꯪꯉꯦ ꯍꯥꯏꯗꯣꯏꯅꯤ ꯇꯧꯔꯤꯁꯦ
ꯋꯥꯗ ꯃꯤ ꯑꯣꯏꯕꯒꯤ ꯃꯤ ꯑꯣꯏꯕꯒꯤ ꯃꯆꯤꯟꯁꯤꯗꯤ ꯍꯥꯏꯖꯅꯤ
ꯑꯗꯨꯅꯦ ꯏꯪꯉꯁꯨ ꯑꯃꯨꯛ ꯏꯪꯉꯦ ꯍꯥꯏꯗꯨꯣꯏꯅꯦ ꯁꯥꯁꯨ ꯑꯃꯨꯛ ꯁꯥꯏꯦ ꯍꯥꯏꯗꯣꯏꯅꯦ ꯕꯤꯔꯥꯅꯤ
ꯎꯝ ꯑꯁ ꯍꯧꯖꯤꯛꯀꯥꯟꯁꯤꯗꯤꯕꯣ ꯂꯨꯍꯣꯡ ꯄꯟꯊꯥꯁꯤ ꯄꯨꯔꯥ ꯍꯣꯡꯕꯒꯤ ꯍꯥꯟꯅꯗꯤ ꯅꯤꯡꯊꯝꯊꯥꯗ ꯍꯣꯡꯅꯕ ꯑꯗꯨꯝ ꯇꯧꯗ꯭ꯔꯣ
ꯑꯥ ꯅꯤꯡꯊꯝꯊꯥꯗꯁꯨ ꯍꯣꯡꯉꯦ ꯑꯗꯒꯤ ꯍꯧꯖꯤꯛꯁꯨ ꯑꯗꯨꯝ ꯍꯣꯡꯅꯩ ꯍꯥꯏꯗꯤ ꯍꯧꯖꯤꯛꯁꯤ ꯀꯩꯅꯣ ꯇꯧꯕ ꯍꯥꯏꯇꯥꯔꯦꯅꯦ ꯑꯩꯈꯣꯏꯒꯤ ꯅꯨꯃꯤꯠ ꯊꯕꯥꯜꯅ ꯑꯐꯕ ꯌꯦꯡ ꯌꯦꯡꯅ ꯍꯣꯡꯅꯔꯛꯑꯦ ꯍꯧꯖꯤꯛꯀꯥꯟꯁꯤꯗ
ꯑꯣꯝ
ꯑꯗꯨ ꯍꯥꯏꯔꯒꯕꯣ ꯍꯟꯇꯛ ꯑꯩꯈꯣꯏ ꯗꯥ ꯑꯩ ꯂꯨꯍꯣꯡꯉꯦ ꯑꯁ ꯑꯩꯅ ꯋꯥꯕꯁꯤ ꯋꯥꯕꯁꯤꯕꯣ
ꯋꯥ ꯑꯔ ꯍ ꯃꯦ ꯑꯁ ꯂꯨꯍꯣꯡꯕ ꯉꯝꯗꯧ ꯃꯥꯟꯗ ꯃꯥꯟꯅꯔꯛꯇꯕ ꯈꯜꯂꯦ ꯍꯥꯏꯗꯤ ꯄꯩꯁꯥ ꯈꯨꯠꯆꯪ ꯂꯥꯛ ꯆꯪꯁꯦ ꯎꯗ
ꯑꯣꯖꯥꯗꯤ ꯐꯖꯅ ꯇꯨꯝꯕꯖꯥꯠꯅꯤꯀꯣ ꯑꯣꯖꯥꯒꯤ ꯍꯟꯛꯇ ꯀꯩꯅꯣꯒꯤ ꯎꯝ ꯃꯥꯏ ꯅꯨꯄꯤꯗꯣ ꯋꯥꯏꯇꯣꯟꯗꯩꯅꯦꯕꯀꯣ
ꯑꯥ
ꯋꯥꯏꯇꯣꯟꯗꯒꯤꯩꯅꯤꯅ ꯑꯁ ꯑꯗꯨ ꯇꯥꯅ ꯊꯧꯕꯗꯗꯤꯕꯣ ꯊꯧꯕꯥꯜꯗꯩ ꯑꯗꯨ ꯇꯥꯅ ꯊꯧꯕꯗꯗꯤ ꯐꯖꯔꯥ
ꯋꯥꯏꯇꯣꯟꯁꯩ ꯀꯔꯣꯝ ꯁꯥꯏꯠ ꯑꯣꯏꯒꯦ
ꯀꯩꯅꯣꯔꯣꯝꯗ ꯆꯤꯉꯥꯔꯦꯜ ꯇꯦꯖꯄꯨꯔꯗ ꯈꯪꯒꯗ꯭ꯔꯥ ꯅꯥꯏꯇꯦꯍꯦ
ꯀꯔꯕ
ꯁꯣꯅꯥꯀꯪ ꯀꯩꯅꯣꯔꯣꯝ ꯆꯠꯇꯣꯏꯅꯦ ꯑ ꯀꯔꯤ ꯁꯖꯤꯋꯥ ꯖꯦꯜ ꯂꯩꯕꯗꯣ
ꯑꯣ ꯑꯈꯌ ꯇꯦꯖꯄꯨꯔ ꯈꯉ
ꯆꯤꯉꯥꯔꯦꯜ ꯆꯤꯉꯥꯔꯦꯜ ꯇꯦꯖꯄꯨꯔꯗꯣ ꯑꯗꯨ ꯊꯪꯅꯔ ꯂꯩꯔꯦꯕ ꯑꯁ ꯑꯗꯨ ꯑꯗꯨꯗ ꯆ ꯗꯗꯤ ꯏꯃ ꯂꯔꯦ ꯀꯩꯅꯣꯒ ꯑꯎꯟ ꯄꯣ ꯑꯟ ꯄꯣꯠ ꯂꯧꯕ ꯆꯠꯂꯤ ꯑꯥꯎꯟꯄꯣꯠ ꯂꯧ ꯆꯠꯂ ꯄꯨꯡ ꯇꯔꯥꯃꯥꯊꯣꯏꯗꯤ ꯑꯥꯎꯟꯄꯣꯠ ꯂꯧ ꯆꯠꯄꯗꯨꯅ ꯍꯜꯂꯛꯄꯗ ꯄꯨꯡ ꯃꯔꯤ ꯃꯈꯥꯏ ꯇꯥꯔꯦ
ꯇꯥꯅꯤ ꯇꯥꯅꯤ ꯀꯥꯒꯦ ꯁꯤꯗꯩꯅ ꯕꯖꯥꯔ ꯐꯧ ꯆꯠꯇꯣ ꯈꯜꯂꯣ
ꯑꯗꯨꯅꯦ ꯍꯛꯆꯥꯡꯁꯤ ꯄꯨꯔꯥ ꯀꯥꯕꯤꯅꯦ ꯍꯧꯖꯤꯛ ꯐꯥꯎꯕ ꯀꯨꯆꯨ ꯀꯨꯆꯨ ꯀꯩꯅꯣ ꯇꯧꯔꯧ ꯌꯥꯗ꯭ꯔꯦ ꯑꯣꯜꯍꯧ ꯌꯥꯗ꯭ꯔꯤ ꯈꯔ ꯈꯔ ꯈꯔꯒ ꯉꯧꯖꯔꯝꯃꯥꯕꯅꯦ ꯂꯔꯦ
ꯂꯨꯍꯣꯡ ꯄꯟꯊꯥꯗ ꯂꯣꯏꯈ꯭ꯔꯦꯅꯦ ꯑꯗꯨꯗꯤ
ꯂꯣꯏꯈꯔꯦ ꯂꯣꯏꯈꯔꯦ ꯌꯥꯗꯦ
ꯎꯝ ꯎꯝ ꯀꯥꯏꯗꯒꯤ ꯁꯤꯗ ꯊꯧꯕꯥꯜꯗꯩꯅ ꯕꯖꯥꯔ ꯄꯥꯎ ꯆꯠꯄꯗꯅ ꯑꯗꯨꯝ ꯌꯦꯡꯉꯣꯗꯅ ꯂꯝꯕꯤ ꯐꯕꯅꯦꯅ ꯖꯔꯕꯨꯗꯤ ꯊꯧꯋꯦꯕꯨ ꯑꯃꯛ ꯑꯗꯨꯗꯣ ꯃꯊꯛ ꯃꯊꯛ ꯀꯨꯞꯇꯕꯅꯤꯅ ꯁꯥꯕꯃꯤꯅꯦ ꯅꯠꯇ꯭ꯔꯣ
ꯌꯥꯗꯑꯦꯅꯦ ꯀꯁ ꯃꯊꯛ ꯀ ꯎꯄꯁꯨꯨꯒꯔ ꯍꯥꯏꯒꯗ ꯁꯤꯒ ꯊꯥꯗ꯭ꯔꯥꯗꯤ ꯏꯕꯣ
ꯎꯝ
ꯆꯜꯂꯖꯨ ꯍꯣꯏ ꯍꯤ ꯇꯥꯗ ꯂꯩꯉꯝꯕ ꯅꯠꯇꯦ ꯑꯗꯣ ꯑꯦꯁꯤꯃꯨꯛ ꯊꯥꯔꯨꯅꯦ ꯍꯦꯛ ꯀꯨꯝꯊꯕꯗ ꯑꯗꯨ ꯎꯃꯥꯡꯖꯧ ꯂꯥꯎꯅ ꯁꯧꯒꯠꯂꯛꯑꯅꯤ
ꯑꯗꯨ ꯁꯔꯦ ꯅꯣꯡꯁꯨ ꯄꯩꯁꯥꯥꯁꯦ ꯐꯅꯌꯥꯝ ꯐꯩꯖꯤꯜꯂꯝꯕꯅꯤꯅꯦ
ꯍꯥꯏꯖꯤꯜꯂꯝꯒꯅꯤ ꯑꯩꯕꯨꯗꯤ ꯍꯪꯗ꯭ꯔꯦ
ꯎꯝ ꯃꯥꯅꯦ ꯍꯧꯖꯤꯛꯇꯤ ꯎꯝ ꯃꯥꯝꯇꯧ ꯈꯟꯕꯒꯁꯦ ꯍꯧꯖꯤꯛꯇꯤ ꯃꯑꯣꯡ ꯃꯑꯣꯡꯅꯤ ꯇꯧꯅꯔꯤꯁꯦ
ꯃꯥꯅꯤ ꯃꯥꯅꯦ ꯑꯗꯣ ꯑꯩꯈꯣꯏꯒꯤꯅ ꯑꯃꯨꯛ ꯅꯨꯄꯥ ꯃꯌꯨꯝꯅꯤ ꯈꯟꯗ꯭ꯔꯁꯨ ꯌꯥꯏꯗꯅꯀꯣ ꯅꯨꯄꯥ ꯃꯌꯨꯝꯗꯤ ꯑꯗꯨꯗꯨꯅ ꯈꯟ ꯑꯗꯩ ꯑꯗꯨ ꯀꯃꯗꯤ
ꯎꯝ ꯀꯦꯃꯦꯔꯥꯁꯨ ꯍꯧꯖꯤꯛꯇꯤ ꯂꯤꯁꯤꯡ ꯍꯨꯝꯐꯨ ꯍꯨꯝꯗ꯭ꯔꯥ ꯑꯗꯨꯃꯥꯏꯅ ꯂꯧꯅꯔꯦ ꯍꯥꯏꯗꯥꯏꯅꯦ ꯌꯥꯡꯈꯩ ꯍꯨꯝꯐꯨ ꯍꯨꯝꯗ꯭ꯔꯥ ꯑꯗꯥꯏ ꯂꯧꯅꯩ ꯍꯥꯏ ꯈꯪꯗꯦꯗ
ꯀꯥꯞꯄꯗꯤ ꯑꯗꯨꯃꯥꯏꯅ ꯑꯗꯨꯝ ꯂꯧꯔꯦ ꯑꯗꯨꯗꯨꯒ ꯑ ꯈꯔ ꯍꯥꯏꯗꯤ ꯐꯖ ꯑꯗꯨꯝꯁꯨ ꯐꯖꯕ ꯃꯣꯏ ꯀꯩꯅꯣꯗꯁꯨ ꯂꯩꯕꯖꯥꯠꯅꯤꯗ ꯈꯨꯠꯂꯥꯏꯗꯁꯨ ꯂꯩꯕꯖꯥꯠꯅꯦꯕꯀꯣ
ꯑ ꯃꯥ ꯂꯩ ꯀꯦꯃꯦꯔꯥꯗꯁꯨ
ꯑꯥ ꯑꯥ ꯑꯗꯨꯗꯩ ꯀꯨꯟꯊ꯭ꯔꯥꯃꯨꯛꯇ ꯀꯨꯟꯊ꯭ꯔꯥꯃꯨꯛꯁꯤꯅ ꯑꯗꯨꯝ ꯃꯌꯥꯏ ꯋꯥꯏꯔꯞ ꯍꯥꯏꯗꯤ ꯑꯗꯨꯝ ꯀꯥꯞꯄ ꯁꯤꯖꯤꯟꯅꯕ ꯌꯥꯔꯕ ꯄꯣꯠ ꯑꯣꯏꯕ ꯍꯥꯏꯇꯥꯔꯦ ꯑꯗꯨꯒ ꯂꯨꯄꯥ ꯂꯤꯁꯤꯡ ꯍꯨꯝꯐꯨ ꯍꯨꯝꯗ꯭ꯔꯥꯒ ꯌꯧꯒ꯭ꯔꯗꯤ ꯑꯥ ꯌꯧꯕꯤ ꯀꯦꯃꯔꯥ ꯑꯇꯥꯡ ꯑꯇꯥꯡꯕꯅ ꯀꯥꯞꯄꯦꯕ ꯑꯗꯨꯒꯨꯝꯕꯗꯨꯗꯤ ꯑꯩꯈꯣꯏ ꯀꯦꯃꯦꯥ ꯀꯥꯞꯄ ꯏꯃꯥꯟꯅꯕꯁꯤꯡ ꯂꯩꯌꯦꯕꯀꯣ ꯃꯣꯏꯅ ꯀꯩꯅꯣ ꯇꯧꯔ ꯃꯣꯏ ꯑꯩꯅ ꯁꯨꯝ ꯍꯪꯕ ꯍꯥꯏꯇꯥꯔꯦ ꯑꯩꯈꯣꯏꯗ ꯂꯨꯍꯣꯡꯕꯩꯗꯨꯗ ꯑꯗꯨꯗ ꯃꯣꯏꯅ ꯁꯨꯃꯥꯏꯅ ꯔꯦꯠꯇꯣ ꯁꯨꯃꯥꯏ ꯁꯨꯃꯥꯏꯅ ꯂꯩ ꯗ꯭ꯔꯣꯟ ꯌꯥꯎꯔꯒꯅ ꯁꯨꯃꯥꯏꯅ ꯂꯩ ꯗ꯭ꯔꯣꯟ ꯌꯥꯎꯔꯒꯅꯥ ꯂꯨꯄꯥ ꯂꯥꯛ ꯑꯃ ꯌꯧꯋꯤꯅꯦꯍꯦ
ꯎꯝ ꯑꯁ ꯌꯧꯅꯤ ꯀꯥꯏꯗꯒꯤ
ꯑꯗꯨꯃꯥꯏꯅ ꯍꯥꯏꯔꯛꯄ ꯃꯣꯏꯅ
ꯑꯣ
ꯑꯗꯩ ꯌꯧꯗꯕꯤꯁꯨ ꯂꯩ ꯑꯗꯨꯗ ꯈꯔ ꯐꯖꯅ ꯀꯥꯞꯄꯛ ꯇꯥꯔꯒꯗꯤ ꯀꯣ ꯌꯧꯋꯦꯕꯗꯣ
ꯎꯝ ꯎꯝ
ꯄꯩꯁꯥ ꯄꯥꯏꯗ ꯌꯥꯗꯦ ꯍꯧꯖꯤꯛꯇꯤ ꯂꯨꯍꯣꯡꯒꯦ ꯍꯥꯏꯔꯗꯤ ꯎ
ꯂꯣꯏꯅꯃꯛ ꯄꯩꯁꯥꯅꯦ ꯄꯩꯁꯥꯥꯗ ꯂꯣꯏꯅ ꯇꯥꯏ
ꯃꯥꯅꯦ ꯃꯥꯅꯦ ꯄꯩꯁꯥ ꯉꯥꯛꯇꯅꯦ
ꯑꯥꯎ ꯑ ꯐꯥꯒꯤꯗꯧꯅ ꯇꯧ ꯐꯥꯒꯤꯗꯧꯅ ꯇꯧꯕꯁꯨ ꯌꯥꯅꯗ꯭ꯔꯦ ꯍꯧꯖꯤꯛꯀꯥꯟꯗꯤ
ꯌꯥꯗ꯭ꯔꯦ ꯏꯀꯥꯏꯅꯗꯣꯏꯅꯤꯅꯦ
ꯀꯥꯅ ꯀꯔꯤ ꯑꯥ ꯅꯨꯄꯤꯒꯤ ꯀꯩꯅꯥꯒꯤ ꯑꯆꯥꯄꯣꯠꯇꯪ ꯄꯤꯕ ꯑꯣꯏꯔꯁꯨ ꯅꯠꯇ꯭ꯔꯣ
ꯃꯥꯅꯦ ꯃꯥꯅꯦ ꯖꯤꯛꯇ ꯌꯦꯡꯉꯨꯅꯦ ꯑꯆꯥꯄꯣꯠꯁꯤꯡꯁꯤꯅ ꯃꯔꯣ ꯑꯃ ꯇꯥꯡꯉꯤꯕ ꯑꯗꯒꯤ ꯈꯤꯇꯪ ꯐꯖꯍꯜꯂꯨꯗ꯭ꯔꯦ ꯋꯥ ꯉꯥꯡꯉꯛꯇꯣꯏꯅꯤ ꯑ ꯍꯧꯖꯤꯛꯇꯤ ꯆꯥꯎꯔꯥꯛꯅ ꯊꯨꯝ ꯂꯩꯁꯥꯕꯤꯒꯤ ꯑꯆꯥꯄꯣꯠ ꯇꯧꯅꯕꯁꯤꯗ ꯆꯍꯨꯝ ꯑꯃ ꯆꯥꯝꯃꯔꯤ ꯑꯃꯗꯤ ꯑꯗꯨꯝ ꯍꯥꯏꯗꯤ ꯂꯩꯁꯥꯕꯤ ꯐꯅꯇ꯭ꯔ ꯂꯩꯇ꯭ꯔꯁꯨꯀꯣ ꯆꯥꯍꯨꯝ ꯑꯃꯥ ꯆꯝꯃ ꯔꯤ ꯖꯤꯃꯗꯤ ꯀꯝꯄꯜꯁꯔꯤꯅꯤ ꯑꯩꯈꯣꯏꯅ ꯑꯗꯨꯝ ꯊꯤꯜꯂꯤꯁꯦ
ꯃꯥꯅꯦ ꯑꯆꯥꯄꯣꯠ ꯈꯛ ꯇꯧꯗ꯭ꯔ ꯂꯟꯁ ꯄꯦꯛ ꯑꯃꯨꯛ ꯍꯥꯞꯆꯤꯂꯛꯏꯅꯦ꯫
ꯑꯗꯩꯩ ꯑꯥ ꯃꯨꯛ ꯑꯆꯥꯄꯣꯠ ꯁꯤ ꯑꯃꯨꯛ ꯆꯪ ꯇꯥꯏꯒ ꯁꯤ ꯇꯥꯏꯒꯅ ꯑꯃꯨꯛ ꯇꯧꯅꯗꯣꯔꯤ ꯃꯉꯥ ꯅꯠꯇꯔꯥ ꯇꯔꯦꯠꯁꯦ ꯑꯗꯨꯝ ꯍꯥꯞ ꯥꯑꯗꯨꯗ ꯑꯃꯨꯛ ꯑꯍꯥꯎ - ꯑꯍꯥꯎꯕ ꯑꯃꯨꯛ ꯍꯥꯞꯆꯟꯗꯨꯔꯤꯝꯅꯤ꯫ ꯑꯊꯨꯝꯕ ꯑꯣ ꯀꯔꯤꯑꯣ ꯑ ꯄꯩꯁꯥꯥꯁꯦ ꯌꯥꯗꯦꯕ꯫
ꯑꯗꯨꯗ ꯊꯥꯏꯉꯥꯏꯒꯤꯅꯦ ꯌꯥꯝꯅ ꯐꯩꯗꯧꯕ ꯊꯥꯏꯅ ꯑꯩ ꯏꯆꯝ ꯆꯝꯊꯣꯛꯅꯕꯗꯣ
ꯎꯝ ꯊꯥꯏꯅ ꯊꯥꯏꯅ ꯉꯩꯒꯤ ꯑꯩꯈꯣꯏꯒꯤ ꯀꯩꯅꯣ ꯇꯧꯕꯤꯗꯣ ꯆꯥꯛꯁꯦ ꯂꯣꯏꯔꯒ ꯂꯨꯄꯥ ꯂꯤꯁꯤꯡ ꯀꯨꯟ ꯑꯃ ꯀꯨꯟ
ꯅꯨꯃꯤꯗꯥꯡꯗ ꯑꯗꯨꯃꯥꯏ ꯇꯧꯔ ꯃꯃꯥꯟꯅꯕꯤꯁꯦ ꯄꯨꯂꯞ ꯆꯥꯃꯤꯟꯅꯕꯗꯣ
ꯑ ꯑꯗꯨꯅ ꯐꯌꯦ ꯑꯗꯨ ꯌꯥꯝ ꯊꯤ ꯐꯕ ꯍꯦꯜ ꯂꯦ ꯑꯗꯨꯅ꯫
ꯎꯝ ꯊꯥꯅꯉꯥꯏꯒꯤ ꯐꯩ ꯍꯧꯖꯤꯛꯇꯤ ꯀꯥꯏꯗꯒꯤ ꯑ ꯂꯟꯁ ꯕꯦꯛ ꯑꯃꯨꯛ ꯇꯧꯅꯤ ꯑꯃꯨꯛ ꯇꯧꯔꯤꯁꯤꯕꯨꯗꯤ ꯑꯗꯨꯝ ꯑꯍꯥꯟꯕꯗꯗꯒꯤ ꯏꯅꯥ ꯈꯨꯨꯟꯕ ꯀꯥꯡꯕꯨꯅ ꯍꯧꯗꯣꯔꯛꯄ ꯑꯗꯒꯤ ꯃꯣꯏꯅꯍꯧꯗꯣꯔ ꯆꯠꯅꯕꯤ ꯑꯣꯏꯅ ꯂꯧꯈꯤꯕ
ꯃꯥꯅꯤ - ꯃꯥꯅꯤ ꯍꯅꯥꯛ ꯈꯨꯟꯕ ꯀꯥꯡꯕꯨꯖꯤ ꯐꯨꯒꯗꯧꯅꯤ
ꯑꯗꯣ ꯍꯥꯏꯗꯣꯏ ꯅ ꯅꯣꯏ ꯀꯩꯗꯧꯕꯩ ꯂꯥꯏꯔꯝꯃꯤꯅꯣ ꯑꯃꯨꯛ ꯍꯥꯏꯗꯣꯏꯔꯤꯕꯅꯤꯅꯦ꯫
ꯃꯥꯅꯤ ꯃꯥꯅꯤ ꯀꯥꯏ ꯑꯗꯨ ꯍꯥꯏ ꯌꯥꯕ ꯅꯠꯇꯦꯗꯥ ꯫
ꯌꯥꯗ- ꯌꯥꯗ ꯑꯗꯨꯅ ꯀꯔꯤ ꯑꯗꯨꯝ ꯆꯥꯅ ꯍꯧꯖꯤꯛꯇꯤ ꯃꯥꯝꯇꯣꯞ ꯃꯨꯛꯇ ꯈꯟꯕ ꯌꯦꯡꯉꯨꯗꯅ ꯑꯁ ꯄꯩꯁꯥ ꯆꯥꯎ- ꯆꯥꯎꯅ ꯂꯧꯅꯔꯤꯁꯦ꯫
ꯃꯥꯅꯦ ꯐꯤꯖꯪ ꯈꯟꯕꯗ ꯂꯨꯄꯥ ꯂꯤꯁꯤꯡ ꯀꯨꯟ- ꯀꯨꯟꯊ꯭ꯔꯥ ꯅꯤꯐꯨ ꯌꯥꯡꯈꯩ ꯌꯦ ꯉꯣ ꯃꯆꯤꯟ ꯑꯗꯩꯩ ꯑ ꯃꯨꯛ ꯃꯆꯤꯠ ꯃꯆꯤꯠ ꯆꯥꯔꯛꯇꯨꯏꯅꯤ ꯌꯦꯡꯉꯨ ꯑꯗꯩꯩ ꯀꯣꯏꯗꯤ ꯃꯨꯛ ꯅꯨꯄꯤ ꯍꯥꯏꯗꯤ ꯍꯣꯏ ꯄꯩꯁꯥ ꯅꯨꯡꯁꯥ ꯂꯧꯅꯗꯕ ꯏꯃꯨꯡꯁꯨ ꯑꯗꯨꯝ ꯂꯩꯌꯦ ꯑꯗꯨꯏꯁꯨ
ꯍꯧꯖꯤꯛꯄꯨꯗꯤ ꯀꯥ ꯍꯦꯟꯅꯕꯨꯗꯤ ꯂꯧꯅꯗ꯭ꯔꯦꯗ ꯍꯧꯖꯤꯛꯀꯥꯟꯗ ꯑꯃꯨꯛꯀꯣ
ꯊꯥꯏꯅꯒꯤ ꯑꯗꯨꯃꯥꯏꯅ ꯂꯥꯛ ꯑꯅꯤ ꯄꯤꯔꯣ ꯑꯍꯨꯝ ꯄꯤꯔꯛꯑꯣꯗꯤ ꯇꯧꯅꯗ꯭ꯔꯦꯕ
ꯑ ꯑꯗꯨꯅ ꯐꯅ ꯇꯧꯅꯗ꯭ꯔꯦ ꯑꯗꯨꯝ ꯁꯣꯏꯗꯕꯤꯗ ꯖꯇ꯭ꯔꯥꯒꯨꯝꯕꯗꯤ ꯑꯗꯨꯝ ꯅꯨꯄꯥ ꯃꯌꯨꯝꯅ ꯇꯧꯅꯩꯗꯅ
ꯑꯥ ꯍꯣꯏ ꯍꯣꯏ ꯁꯣꯏꯗꯕ ꯇꯧꯗꯕ ꯌꯥꯗꯕ ꯈꯔꯗꯤ ꯂꯩꯗꯅ ꯑꯗꯨꯒꯨꯝꯕꯗꯨꯗꯤ ꯑꯗꯨꯝ ꯇꯧꯅꯕ ꯑꯗꯨꯗꯨꯒ ꯍꯥꯏꯕꯥꯅꯤ ꯃꯣꯏꯗ ꯄꯩꯁꯥ ꯄꯤꯗ꯭ꯔꯦ ꯍꯥꯏꯕꯥꯅꯤ ꯑꯩꯒꯤ ꯑꯩꯒꯤꯁꯨ ꯁꯣꯝ ꯅꯥꯀꯟꯗ ꯁꯤꯟꯗ ꯂꯥꯡꯗ ꯌꯥꯕ ꯅꯠꯇꯦꯕ ꯑꯗꯨꯗ ꯑꯗꯨ ꯁꯤꯂꯛ ꯄꯗꯗꯤ ꯐꯖꯔꯦ
ꯍꯟꯗꯗꯣ ꯍꯧꯖꯤꯛ ꯏꯁꯥ ꯂꯨꯍꯣꯡꯒꯦ ꯍꯥꯏꯔ ꯑꯗꯩ ꯍꯧꯖꯤꯛ ꯆꯠꯅꯕꯤꯁꯤ ꯍꯣꯡꯒꯦ ꯍꯥꯏꯔꯗꯤ ꯂꯥꯛ ꯇꯔꯥꯃꯨꯛꯇꯤ ꯏꯁꯥ ꯈꯨꯠꯇ ꯁꯨꯛꯄꯥꯏ ꯄꯥꯏꯗꯕ ꯌꯥꯗꯦ
ꯎꯝ ꯁꯨꯡꯃꯥꯏ ꯄꯥꯏꯗꯕ ꯌꯥꯗꯦ ꯑꯗꯨ ꯂꯩꯇ꯭ꯔꯗꯤ ꯇꯣꯛꯑꯦ ꯑꯗꯨꯝ ꯍꯣꯡꯉꯨꯔꯅꯨ ꯍꯥꯏꯕꯅꯤ
ꯑꯣ ꯑꯗꯨ ꯕꯣꯔꯒꯤ ꯃꯃꯥꯟꯅꯕꯩ ꯆꯥꯅꯕ ꯑꯝꯇ ꯁꯤꯟꯕ ꯑꯣꯏꯔꯁꯨꯀꯣ
ꯑꯗꯨꯅꯦ ꯑꯗꯨꯗꯤ ꯆꯠꯅꯕꯤꯅꯦꯅ ꯍꯧꯖꯤꯛ ꯇꯤ ꯂꯣꯏꯅ ꯌꯥꯎꯅꯔꯦ ꯊꯛꯄꯤ ꯆꯥꯕꯤ
ꯍꯣꯏ ꯊꯥꯏꯅꯩꯗꯩꯩꯁꯨ ꯌꯥꯎꯕꯨꯗꯤ ꯌꯥꯎꯋꯦ ꯑꯗꯨ ꯊꯥꯏꯅꯗꯤ ꯀꯩꯁꯨꯝ ꯑꯉꯥꯡ ꯑꯔꯥꯡ ꯑꯗꯨ ꯑꯗꯥ ꯍꯥꯏꯕ ꯂꯩꯇꯦꯕ
ꯎꯝ ꯎꯝ
ꯍꯧꯖꯤꯛꯇꯤ ꯏꯁꯇꯦꯟꯗꯔꯠ ꯂꯩꯅꯔꯤꯅꯦꯅ ꯑꯉꯥꯡꯕ ꯑ ꯇꯧꯒ꯭ꯔꯗꯤ ꯂꯣꯏꯔꯦ
ꯎꯝ ꯑꯣ ꯇꯔꯨꯒꯤꯒꯦ
ꯍꯣ ꯍꯣꯏ ꯇꯧꯊꯣꯛꯎꯔꯣ ꯇꯧꯊꯣꯛꯎꯔꯣ ꯊꯝꯃꯣ ꯊꯝꯃꯣ